ꯑꯗꯨ
ꯍꯜꯂꯣ ꯇꯥ ꯇꯥꯕ꯭ꯔꯣ
ꯍꯣꯏ ꯍꯣꯏ ꯇꯥꯏꯌꯦ ꯇꯥꯏꯌꯦ
ꯇꯧꯔꯤꯒꯦ
ꯍꯥ
ꯀꯩꯗꯧꯔꯤꯒꯦ
ꯍꯧꯒꯠꯅ ꯉꯥꯏꯔꯤꯗ ꯑꯩꯈꯣꯏꯗꯤ
ꯎꯝ
ꯅꯪꯗꯤ
ꯑꯩꯁꯨ ꯍꯧꯒꯂꯦ
ꯎꯝ ꯕꯣꯜ ꯌꯦꯡꯕꯅꯦ ꯀꯩ ꯀꯩꯅꯣ ꯇꯧꯔꯒ ꯊꯦꯡꯉ ꯇꯨꯝꯕꯒꯤ
ꯎꯝ
ꯎꯝ ꯆꯥꯛ ꯏꯟꯁꯥꯡꯗꯤ ꯆꯥꯔꯕꯣ
ꯆꯥꯗ꯭ꯔꯤꯌꯦ
ꯀꯩ ꯌꯦꯟꯁꯥꯡ ꯊꯣꯡꯉꯦ
ꯈꯪꯗꯦ ꯑꯩ ꯊꯣꯡꯗꯦ
ꯑꯁ ꯀꯅꯥꯅ ꯊꯣꯡꯕ ꯑꯗꯨꯗꯤ
ꯏꯃꯥꯟꯅꯕꯤꯅ
ꯑꯁ ꯍꯥ ꯑꯩꯈꯣꯏꯁꯨ ꯆꯥꯡ ꯏꯟꯁꯥꯡ ꯊꯣꯡꯗ꯭ꯔꯤ ꯀꯔꯤ ꯌꯦꯟꯁꯥꯡ ꯊꯣꯡꯁꯤꯂ ꯈꯜꯂꯒ ꯂꯩ
ꯀꯥꯡꯁꯣꯏ ꯊꯣꯡꯉꯣ
ꯀꯥꯡꯁꯣꯏ
ꯎꯝ ꯖꯁ ꯋꯥꯇꯔ
ꯀꯥꯡꯁꯣꯏꯕꯨ ꯍꯥꯎꯕꯨ ꯍꯥꯎꯒꯗ꯭ꯔꯣꯅꯦ ꯉꯁꯤꯁꯦ ꯅꯨꯃꯤꯠꯁꯨ ꯌꯥꯝ ꯐꯠꯇꯦ ꯉꯁꯤꯁꯦ ꯅꯣꯡꯃꯝꯗ꯭ꯔꯣ
ꯑꯩꯈꯣꯏꯗꯗꯤ ꯅꯨꯡꯁꯥ ꯊꯣꯛꯑꯦ
ꯑꯩꯅꯗꯤ ꯊꯦꯡ ꯊꯦꯡꯅ ꯍꯧꯒꯠꯄꯒꯤꯔꯥ
ꯅꯣꯡ ꯃꯝꯃꯦ ꯍꯦ ꯑꯁꯤꯗꯤ ꯑꯣꯛꯅ ꯍꯥꯎꯒꯗꯧ ꯃꯥꯜꯂꯦꯍꯦ
ꯍꯧꯒꯠꯄ ꯈꯨꯗꯤꯡ ꯑꯗꯨꯝ ꯅꯨꯡꯁꯥ ꯊꯣꯛꯑ ꯂꯩꯔꯝꯃꯦꯗ ꯑꯩꯒꯤꯗꯤ ꯑꯌꯨꯛ ꯁꯨꯡ ꯎ ꯎꯗ꯭ꯔꯤ
ꯎꯝ ꯉꯁꯤꯁꯦ ꯅꯣꯡ ꯈꯔ ꯃꯝꯃꯦ
ꯎꯝ
ꯉꯁꯤꯁꯤꯗꯤ ꯑꯣꯛꯁꯥꯒ ꯐꯥꯖꯅ ꯊꯣꯡꯉꯒ ꯁꯪꯒꯣꯝꯒꯨꯝꯕ ꯊꯛꯑꯒ ꯂꯩꯕꯅ ꯐꯗꯕ ꯃꯥꯜꯂꯦ
ꯎꯝ
ꯅꯣꯡꯁꯦ ꯃꯝꯖꯜꯂꯦ ꯅꯣꯏꯗꯤ ꯅꯨꯡꯁꯥ ꯊꯣꯛꯑꯦꯕ
ꯅꯨꯡꯁꯥ ꯊꯣꯛꯑꯦ ꯑꯈꯣꯏꯗꯗꯤ
ꯑꯗꯨꯒꯤꯅꯤꯅꯦ ꯅꯪꯅ ꯁꯧꯒ꯭ꯔꯤ ꯆꯥꯎ ꯍꯥꯏꯗꯣ
ꯍꯥꯏꯗꯤ ꯅꯨꯡꯁꯥ ꯊꯣꯛꯄꯅ ꯑꯗꯨꯝ ꯉꯔꯥꯡ ꯕꯣꯜ ꯌꯦꯡꯕ꯭ꯔꯣ
ꯌꯦꯡꯗꯦ ꯍꯦ ꯑꯩꯗꯤ
ꯉꯔꯥꯡꯁꯦ ꯕ꯭ꯔꯥꯖꯤꯜ ꯈꯤꯇꯪ ꯉꯥꯏꯔꯦ ꯇꯠꯀꯗꯕ
ꯑꯣ
ꯖꯄꯟꯅ ꯃꯣꯏ ꯖꯄꯥꯟꯗꯗꯤ ꯒꯣꯜ ꯑꯃ ꯍꯥꯟꯅ ꯆꯜꯂꯦꯕꯀꯣ ꯑꯗꯨꯅ ꯅꯦꯃꯥꯔꯅ ꯅꯩꯕꯤꯒ꯭ꯔꯦ
ꯅꯦꯃꯔ ꯈꯣꯏꯁꯦ ꯅꯩꯗꯤ ꯅꯩꯕꯒꯤ ꯃꯃꯤꯡ ꯆꯠꯂꯤꯅꯦ
ꯖꯄꯥꯟ ꯀꯥꯒꯗ꯭ꯔꯥ ꯍꯥꯏꯔꯒ ꯕ꯭ꯔꯥꯖꯤꯜ ꯀꯥꯒ꯭ꯔꯦ ꯖꯄꯥꯟ ꯄꯣꯔꯦ
ꯎꯝ ꯌꯥꯝ ꯅꯨꯡꯉꯥꯏꯇꯦꯗ
ꯖꯄꯥꯟꯁꯤꯡꯁꯨ ꯑꯁ ꯋꯥꯥꯜꯀꯞꯁꯦ ꯄꯥꯛ ꯀꯥꯗꯕꯅꯤꯅ ꯁꯞꯄꯣꯔꯠ ꯇꯧꯔꯝꯕꯅꯦ
ꯎꯝ
ꯌꯥꯗꯦ
ꯑꯗꯨꯝ ꯀꯥꯕ ꯃꯤꯅ ꯀꯥꯒꯤꯅꯦ ꯈꯪꯗꯦ
ꯍꯧꯖꯤꯛꯁꯦ ꯃꯦꯁ ꯐꯖ ꯐꯖꯕꯗꯤ ꯂꯩꯔꯤꯗ ꯉꯁꯤꯁꯦ ꯀꯔꯤ ꯀꯔꯤ ꯇꯧꯔꯅꯤ ꯃꯇꯝ ꯀꯔꯤ ꯀꯃꯥꯏꯅ ꯂꯦꯜꯂꯅꯤ
ꯑꯩ ꯈꯪꯗꯦꯗ ꯗꯨꯝ ꯊꯣꯛ ꯊꯣꯛꯄꯗꯣ ꯂꯥꯛ ꯂꯥꯛꯄꯗꯣ ꯑꯗꯨꯝ ꯇꯧꯔ ꯂꯩ
ꯏꯁ ꯅꯣꯡꯖꯦ ꯆꯨꯔꯛꯒꯗꯧ ꯃꯥꯜꯂꯦꯍꯦ ꯉꯥꯁꯤꯖꯦ ꯁꯨꯝꯗꯗꯤ ꯌꯥꯝ ꯅꯣꯡ ꯃꯝꯁꯤꯜꯂꯦ
ꯇꯨꯝꯔꯒ ꯇꯨꯝꯔꯒ ꯑꯍꯥꯎꯕ ꯏꯟꯁꯥꯡ ꯆꯥꯔꯒ ꯍꯥꯏꯕꯗꯨꯅꯤ ꯉꯁꯤꯗꯤ
ꯅꯣꯡ ꯆꯨꯕꯅ ꯈꯋꯥꯏ ꯕꯦꯁ
ꯅꯣꯡ ꯆꯨꯕ ꯃꯇꯝ ꯑꯣꯏꯗꯤ ꯑꯣꯏꯔꯝꯅꯤꯕ ꯅꯣꯡ ꯆꯨꯔꯁꯨ ꯑꯁ ꯑꯃꯨꯛꯀ ꯅꯨꯡꯉꯥꯏꯇꯕ ꯅꯨꯡꯁꯥ ꯊꯣꯛꯂꯁꯨ ꯁꯃꯟꯟꯕ
ꯎꯝ
ꯑꯗꯨ ꯇꯧꯔꯒ ꯂꯩꯔꯦꯅꯦ ꯃꯅꯤꯄꯨꯔꯖꯦ
ꯎꯝ
ꯃꯪꯒꯣꯟꯗꯒꯤ ꯀꯩ ꯌꯦꯟꯁꯥꯡ ꯅꯣꯡꯁꯤ ꯃꯝꯃ ꯒꯅ ꯀꯩ ꯌꯦꯟꯁꯥꯡ ꯅꯥꯄꯤ ꯑꯁꯨ ꯎꯒꯗꯧ ꯃꯥꯟꯕ꯭ꯔꯣ
ꯑꯩꯒꯤꯁꯤꯗꯥ ꯅꯣꯡꯃꯝꯃꯗꯤ
ꯏꯟꯁꯥꯡ ꯅꯥꯄꯤ ꯑꯣꯏꯔꯗꯔꯥ ꯅꯠꯇ꯭ꯔꯒ ꯁꯥ ꯑꯣꯏꯒꯗꯔꯥ
ꯏꯟꯁꯥꯡ ꯅꯥꯄꯤꯁꯨ ꯌꯥꯏꯑꯦ ꯅꯣꯡ ꯍꯥꯏꯗꯤ ꯍꯣꯏ ꯀꯥꯡꯁꯣꯏꯒꯨꯝꯕ ꯑꯩꯗꯤ ꯀꯩꯅꯣꯗꯣ ꯆꯥꯅꯤꯡꯉꯦ ꯇꯔꯃꯔꯤꯟꯒꯤ ꯃꯠ ꯐ꯭ꯂ꯭ꯥꯋꯔꯗꯣ ꯑꯗꯨꯒꯤ ꯀꯥꯡꯁꯣꯏ ꯆꯥꯅꯤꯡꯉꯦ
ꯑꯣ ꯑꯗꯨꯁꯨ ꯍꯥꯎꯗꯤ ꯍꯥꯎꯕꯅꯦ ꯗꯨꯝ
ꯃꯤ ꯈ꯭ꯔꯥꯗꯤ ꯍꯥꯏꯅꯗꯦ ꯍꯥꯏꯕ ꯂꯩꯕꯅꯦꯀꯣ
ꯎꯝ ꯂꯩꯌꯦ ꯑꯩꯗꯤ ꯌꯥꯝ ꯆꯥꯅꯤꯡꯉꯦ ꯐ꯭ꯔꯦꯁꯁꯨ ꯆꯥꯅꯤꯡꯉꯦ ꯃꯣꯔꯣꯛ ꯃꯦꯠꯄꯗꯀꯣ
ꯎꯝ ꯑꯗꯨꯗꯗꯤ ꯉꯥꯔꯤꯒ ꯁꯤꯡꯖꯨ ꯃꯦꯠꯂꯒ ꯍꯧꯕꯅꯤ
ꯎꯝ ꯁꯤꯡꯖꯨ ꯆꯥꯕ꯭ꯔꯣ ꯅꯪꯗꯤ
ꯑ ꯁꯤꯡꯖꯨꯁꯨ ꯆꯥꯏ ꯑꯗꯨꯝ ꯀꯥꯡꯁꯣꯏ ꯆꯝꯐꯨꯠ ꯑꯗꯨꯝ ꯆꯥꯏ
ꯎꯝ
ꯃꯤ ꯈꯔꯗꯤ ꯃꯅꯝꯗꯣ ꯈꯤꯇꯪ ꯀꯜꯂꯦ ꯍꯥꯏꯕꯒꯤꯔꯥ ꯈꯪꯗꯦ ꯍꯩꯏꯅꯗꯦ ꯍꯥꯏꯕꯒꯨꯝ ꯂꯩꯕ
ꯑꯗ ꯑꯗꯨꯒ ꯑꯃ ꯁꯤꯡꯒꯤ ꯐ꯭ꯂꯥꯋꯔ ꯑꯃ ꯂꯩꯗ
ꯁꯤꯡꯒꯤ ꯑꯥ ꯑꯥ
ꯑꯗꯨꯁꯨ ꯆꯥꯅꯤꯡꯉꯦ ꯎꯝ ꯃꯣꯔꯣꯛꯇꯣ ꯁꯥꯍꯜꯂꯒꯅꯦ
ꯍꯥ ꯑꯗꯨꯗ ꯁꯤꯡꯖꯨꯁꯨ ꯍꯥꯎꯗꯤ ꯍꯥꯎꯕ ꯑꯩꯈꯣꯏꯗꯤ ꯁꯤꯡꯖꯨ ꯈꯤꯇꯪ ꯐꯣꯠꯂꯒ ꯍꯥꯞ ꯕꯣꯜ ꯑꯗꯨꯝꯃꯥꯏꯅ ꯇꯧꯔꯒꯀꯣ ꯉꯥꯔꯤꯗ ꯃꯦꯠꯂꯒ ꯆꯥꯕꯗꯨ ꯂꯩꯑꯦ ꯑꯗꯨꯒ ꯆꯝꯐꯨꯠ ꯐꯨꯜꯒ ꯆꯥꯔꯥꯁꯨ ꯂꯩꯪꯑꯦ
ꯇꯔꯨꯛ ꯇꯔꯦꯠ ꯁꯨꯔꯦꯗ ꯖꯥ
ꯀꯥꯡꯁꯣꯏ ꯉꯥꯁꯥꯏ ꯀꯩꯅꯣ ꯁꯤꯡꯒꯤ ꯃꯅꯥꯗꯨꯗꯤ ꯃꯆꯥ ꯃꯆꯥ ꯀꯩꯅꯣ ꯑꯗꯨꯗꯤ ꯑꯁ ꯁꯥꯗ ꯍꯥꯞꯄ ꯍꯥꯎꯕꯅꯦ ꯀꯩꯅꯣ
ꯎꯝ ꯍꯥꯎꯑꯦ
ꯁꯟꯁꯥꯗꯨꯁꯨ ꯌꯥꯏ
ꯎꯝ
ꯑꯗꯨꯒ ꯅꯣꯏꯅ ꯆꯥꯕ꯭ꯔꯥ ꯌꯥꯥꯗꯕ꯭ꯔꯕꯗꯤ ꯈꯪꯗꯦ ꯍꯣꯏꯁꯨ ꯍꯥꯎꯅꯦ ꯍꯨꯏꯗꯤ ꯆꯥꯕ꯭ꯔꯣ
ꯎꯝ
ꯆꯥꯗꯦ
ꯀꯩ ꯀꯩꯍꯥꯏꯅꯣ
ꯍꯨꯏ ꯆꯥꯕ꯭ꯔꯣ ꯍꯥꯏꯕꯅꯤꯗ
ꯑꯗꯣ ꯆꯥꯕ ꯍꯥꯏꯕ ꯍꯥꯏꯔꯒ ꯃꯇꯨꯝ ꯑꯅꯤ ꯑꯍꯨꯝ ꯆꯥꯔ ꯂꯣꯏꯔꯦ ꯃꯌꯥꯝ ꯆꯥꯅꯤꯡꯗꯦ
ꯎꯝ
ꯌꯦꯟ ꯊꯣꯡꯕꯒꯨꯝꯕꯗ ꯑꯣꯠ ꯊꯣꯡꯕꯒꯨꯝꯕꯗ ꯆꯥꯕ ꯑꯗꯨꯃꯥꯏꯅ ꯆꯥꯅꯤꯡꯗꯦ ꯇꯦꯁ ꯇꯧꯕ ꯈꯇꯪ
ꯊꯣꯡꯕ ꯍꯩꯇꯕ ꯃꯤꯅ ꯊꯣꯡꯕꯤꯔꯗꯤ ꯏꯁ ꯍꯥꯎꯇꯝꯅꯤꯍꯦ ꯈꯤꯇꯪ ꯃꯅꯝꯖꯄ ꯂꯩꯕꯅꯤꯅ ꯃꯣꯏꯗꯤ
ꯑꯧ ꯑꯗꯨꯅꯦ ꯍꯥꯎꯔꯗꯤ ꯆꯥꯏ ꯍꯥꯎꯇ꯭ꯔꯗꯤ ꯆꯥꯗꯦ ꯉꯥꯅꯨ ꯊꯣꯡꯕꯁꯨ ꯍꯥꯎꯅ ꯊꯣꯡꯉꯗꯤ ꯍꯥꯎꯅ ꯊꯣꯡꯗ꯭ꯔꯗꯤꯀꯣ ꯑꯁ ꯆꯥꯅꯤꯡꯗꯦ ꯑꯩꯗꯤ
ꯉꯥꯅꯨꯗꯗꯤ ꯃꯥ ꯕꯦꯁ ꯑꯣꯏꯕꯗꯤ ꯁꯤ ꯗ꯭ꯔꯥꯏ ꯑꯣꯏꯅ ꯊꯣꯡꯗꯧꯅꯦ ꯃꯍꯤ ꯌꯥꯝꯗꯕꯤꯗꯣ ꯉꯥꯅꯨꯗꯗꯤ ꯑꯗꯨ ꯏꯁ ꯎꯝ
ꯅꯞ ꯅꯞ ꯂꯥꯎꯔꯒ ꯀꯣ
ꯎꯝ ꯑꯗꯨꯒ ꯃꯇꯨꯝꯁꯨ ꯆꯥꯎꯃꯜꯂꯗꯤ ꯌꯦꯟ ꯑꯥ ꯉꯥꯅꯨꯗꯨꯗꯤ ꯀꯩꯅꯣ ꯌꯥꯝ ꯃꯥꯗꯤ ꯑꯥ ꯁꯥꯔꯨ ꯌꯥꯝꯕꯅꯤꯅꯀꯣ
ꯎꯝ
ꯄꯤꯁ ꯃꯆꯥ ꯃꯆꯥ ꯀꯛꯂꯒꯥꯏ ꯗ꯭ꯔꯥꯏ ꯑꯣꯏꯔꯒ ꯍꯥꯎꯕꯅꯦ ꯑꯗꯨꯅ
ꯑꯁ ꯁꯥ ꯁꯥ ꯊꯣꯡꯕꯒꯤ ꯈꯛꯇꯪ ꯍꯥꯏꯔꯒ ꯉꯁꯤꯁꯦ ꯅꯣꯡꯁꯨ ꯃꯥꯝꯁꯤꯜꯂꯦ
ꯑꯃ ꯇꯧꯗ꯭ꯔꯥꯗꯤ ꯌꯥꯔꯣꯏ
ꯉꯁꯤꯁꯦ ꯐꯥꯖꯅ ꯅꯩꯊꯁꯤꯔ ꯈꯪꯗ꯭ꯔꯦ
ꯍꯝ
ꯉꯔꯥꯡ ꯉꯔꯥꯡ ꯁꯟꯗꯦ ꯁꯟꯗꯦ ꯁꯟꯗꯦꯗꯨꯁꯨ ꯑꯁ ꯐꯥꯖꯅ ꯇꯧꯕꯤꯔꯝꯅꯦ
ꯎꯝ
ꯑꯗꯨꯒ ꯉꯁꯤꯁꯦ ꯍꯥ
ꯉꯔꯥꯡꯗꯤ ꯀꯣꯏꯔꯨꯔꯕꯣ
ꯉꯔꯥꯡ ꯉꯔꯥꯡ ꯉꯔꯥꯡꯗꯤ ꯑꯁ ꯀꯣꯏꯗꯦꯗ ꯉꯔꯥꯡꯗꯤ ꯋꯥꯔꯦ ꯍꯦꯛꯇ ꯁꯟꯗꯦꯒꯤ ꯀꯣꯏꯔꯨꯕꯒꯤ
ꯕꯣꯜ ꯌꯦꯡꯕꯒꯤ
ꯍꯥꯥ
ꯕꯣꯜ ꯌꯦꯡꯕꯒꯤꯔꯣ
ꯉꯁꯤꯔꯣ ꯉꯁꯤꯁꯦ ꯀꯅꯥ ꯀꯅꯥ ꯂꯩ ꯎꯝ ꯑꯔꯥꯡꯗꯤ ꯕꯣꯜ ꯌꯦꯡꯉꯦ
ꯑꯗꯨꯒꯤ ꯋꯥꯕꯩ ꯑꯣꯏꯔꯝꯅꯤꯌꯦ
ꯎꯝ ꯊꯦꯡꯅ ꯇꯨꯝꯕ ꯑꯗꯨꯒ ꯊꯦꯡꯅ ꯍꯧꯒꯠꯄ ꯉꯁꯤꯁꯦ ꯕꯣꯜ ꯀꯅꯥ ꯀꯅꯥ ꯃꯨꯛꯀ ꯂꯩꯕꯖꯠꯔꯣ ꯃꯇꯝꯅꯤꯅ ꯌꯦꯡꯕ ꯋꯥꯅꯤꯗ
ꯎꯝ
ꯕꯤꯠ ꯑꯃꯗ
ꯆꯍꯤ ꯃꯔꯤ ꯃꯇꯨꯡꯗ ꯂꯥꯛꯄꯅꯤꯅꯀꯣ
ꯎꯝ ꯕꯤꯠꯇꯤꯡꯒ ꯇꯧꯊꯠꯇꯅ ꯑꯁ ꯇꯧꯔꯤ ꯍꯣꯏ
ꯅꯣꯡ ꯆꯨꯔꯕꯅꯤꯅ ꯉꯁꯤꯗꯤ ꯌꯨꯝꯗ ꯑꯗꯨꯝ ꯂꯩꯔꯅꯤ
ꯑꯁꯤꯗꯤ ꯁꯨꯝ ꯂꯩꯔꯅꯤ ꯍꯣꯏ ꯀꯩꯁꯨ ꯇꯧꯅꯤꯡꯉꯥꯏ ꯂꯩꯗꯅ ꯊꯦꯡꯉꯁꯨ ꯍꯧꯋꯠꯕꯅꯦ ꯑꯗꯨꯒ ꯅꯨꯃꯤꯠꯁꯨ ꯎꯝ ꯃꯝꯁꯤꯜꯂꯒ ꯂꯩꯔꯕꯝꯃꯦ ꯆꯞ ꯆꯔꯦ
ꯂꯧ ꯗꯤ ꯆꯂꯣ ꯌꯥ
ꯍꯥꯥ
ꯂꯧꯎ ꯁꯠꯜꯣꯌꯦ
ꯂꯥꯎ ꯒꯨꯝꯕ ꯆꯥꯠ ꯅꯤꯉꯏ ꯂꯩꯇꯦꯗ ꯈꯣꯏꯗꯗꯤ ꯍꯣꯏ
ꯎꯝ
ꯃꯤꯅ ꯂꯧꯔꯛꯄꯗꯣ ꯂꯩꯔꯒ ꯆꯥꯒꯗꯅꯤ
ꯄꯩꯁꯥ ꯌꯥꯝ ꯄꯥꯏꯕꯩ ꯃꯑꯣꯡꯅꯤꯅꯦ
ꯑꯦ ꯄꯩꯁꯥ ꯄꯥꯏꯕꯒꯤ ꯅꯠꯇꯦꯗ ꯔꯦꯟꯗ ꯂꯩꯕꯅꯤꯅ ꯀꯩ ꯑꯄꯥꯏ ꯂꯩ
ꯁꯤꯡꯖꯨ ꯆꯥꯁꯦ ꯅꯣꯡꯃ
ꯍꯥꯥ
ꯅꯣꯡꯃ ꯄꯨꯟꯅ ꯁꯤꯡꯖꯨ ꯆꯥꯁꯦ
ꯍꯣꯏ ꯍꯣꯏ ꯆꯥꯁ‌ꯦ ꯀꯩꯅꯣ ꯅꯨꯃꯤꯠ ꯐꯖꯕ ꯑꯃꯥ ꯌꯦꯡꯉꯒ
ꯎꯝ
ꯁꯤꯡꯖꯨ ꯁꯦꯝꯃꯒ ꯆꯥꯔꯁꯦ ꯅꯣꯡꯃꯗꯣ
ꯎꯝ
ꯇꯕ꯭ꯔꯣ
ꯇꯥꯏꯌꯦ
ꯎꯝ ꯀꯔꯝꯕꯁꯤꯡꯖꯨ ꯆꯥꯁꯦ ꯍꯥꯏꯅꯣ
ꯃꯅꯥ ꯃꯁꯤꯡ ꯌꯥꯝꯕꯗꯣ ꯃꯤꯃꯤ ꯈꯤꯇꯪ ꯍꯥꯞꯄ
ꯑꯝ ꯑꯗꯨꯗꯤ ꯌꯦꯟ ꯈꯔ ꯊꯣꯡꯑꯒ
ꯎꯝ ꯌꯦꯟꯗꯣ ꯏꯟꯁꯥꯡ ꯅꯠꯇꯕ ꯇꯥꯎꯔꯒ
ꯎꯝ ꯆꯥꯁꯤ ꯆꯥꯁꯤ
ꯁꯤꯡꯖꯨ ꯃꯇꯣꯝꯇ ꯆꯥꯕꯅ ꯃꯍꯥꯎ ꯊꯣꯛꯏꯗꯥꯏꯅ ꯈꯟꯕꯗꯗꯤ
ꯍꯥꯥ
ꯁꯤꯡꯖꯨ ꯃꯇꯣꯝꯗ ꯆꯥꯕꯅ ꯃꯍꯥꯎ ꯊꯣꯛꯑꯦ ꯍꯥꯏꯕ
ꯑꯣ ꯑꯣ